ꯍꯜꯂꯣ ꯆꯥꯛ ꯆꯥꯔꯕꯕꯣ ꯆꯥꯔꯦ ꯀꯣꯜꯂꯤ ꯍꯋꯥꯏ ꯏꯔꯣꯂꯦ
ꯎꯝ ꯑꯩꯈꯣꯏꯒꯤꯅ ꯏꯔꯥꯡ꫰ꯉꯥ ꯊꯣꯡꯉꯦ
ꯏꯔꯥꯛ ꯉꯥ ꯀꯥꯏꯗꯒꯤ
ꯑꯍꯣꯏ ꯃꯥ ꯐꯥꯔꯤꯕꯥ
ꯀꯌꯥꯝ ꯐꯥꯔꯛꯀꯦ ꯍꯥꯏꯖ
ꯎ ꯐꯅꯥꯟ ꯐꯥꯔꯛꯑꯦ ꯑꯩꯈꯣꯏ ꯃꯅꯤꯡꯒꯤ ꯑꯩꯈꯣꯏ ꯕꯥꯆꯧꯒꯤ ꯂꯧꯐꯝꯗꯣ ꯑꯗꯨꯗꯒꯤ ꯐꯕ
ꯀꯨꯄꯇꯔꯣ
ꯎ ꯀꯨꯄꯇꯥꯛꯇꯤ ꯇꯎ ꯏ ꯑꯗꯣ ꯃꯣꯔꯣꯛ ꯇꯪꯈꯥꯏꯒꯥ ꯈꯥꯗꯤꯌꯦ ꯃꯣꯔꯣꯛ ꯇꯪꯈꯥꯏꯒ ꯃꯌꯥꯡ ꯇꯤꯟꯒꯥ ꯍꯥꯞꯆꯤꯜꯂꯒ
ꯍꯥꯎꯔꯦ
ꯎꯝ ꯍꯥꯎꯔꯦ
ꯇꯧꯁꯦ ꯅꯣꯏ ꯌꯨꯝ ꯌꯥꯝ ꯐꯖꯁꯥ ꯁꯥꯏꯅ ꯑꯩ ꯉꯁꯥꯏ ꯆꯪꯉꯒ ꯌꯦꯡꯉꯝꯃꯦ꯫
ꯐꯖꯥꯔꯕꯅꯦ꯫
ꯀꯩ ꯀꯅꯥꯒꯤ ꯌꯨꯝꯅꯣ ꯐꯖꯔꯦ
ꯀꯅꯥꯏ ꯌꯨꯝꯅꯣ ꯍꯥꯏꯕ ꯑꯣ ꯆꯠꯂꯣ ꯕꯣꯕꯣꯛ ꯃꯅꯥꯛꯇ ꯅꯪ ꯑꯩ ꯅꯪ ꯑꯩꯒꯤ ꯃꯅꯥꯛꯇ ꯂꯥꯛꯂꯤꯅꯦ꯫
ꯅꯪ ꯅꯥꯛ ꯂꯥꯛꯏꯅꯦ
ꯑꯉꯥꯡ ꯀꯩꯅꯣ ꯇꯧꯕꯗꯨꯗ ꯑꯉꯥꯡ ꯀꯩꯅꯣ ꯇꯧꯕꯗꯨꯗ ꯆꯠ ꯆꯠꯈꯤꯁꯅꯣ ꯇꯧꯕꯅꯤꯗ꯫ ꯅꯨꯡꯗꯥꯡꯗ ꯐꯤ ꯁꯥꯗꯔꯣ꯫ ꯀꯥꯡ ꯆꯤꯛꯑꯦ ꯍꯧꯖꯤꯛꯀꯥꯟꯖꯦ꯫ ꯐꯤꯒ ꯁꯥ ꯇꯜꯂꯦ꯫
ꯈꯨꯜꯒꯤꯅ ꯐꯤ ꯀꯥꯡꯕꯨꯗꯤ ꯆꯤꯛꯇꯦꯕ ꯀꯣ ꯎꯝ ꯁꯥꯅꯤꯡꯗꯗꯅ ꯁꯥꯟ
ꯅꯨꯉꯥꯏꯊꯣꯛꯀꯦꯅ꯫
ꯅꯨꯉꯥꯏꯊꯣꯛꯀꯦꯅ꯫ ꯎꯝ ꯑꯩ ꯅꯨꯉꯥꯏꯊꯣꯛꯄ ꯌꯥꯝ ꯍꯦꯟꯃꯜꯂꯕꯅꯦ
ꯅꯨꯉꯥꯏ ꯊꯣꯛꯄ ꯍꯦꯟꯃꯟ ꯗꯅꯅꯦ ꯑꯩꯖꯦ
ꯎꯝ ꯍꯣꯏ ꯅꯨꯉꯥꯏ ꯊꯣꯛꯃꯟꯗꯅ ꯑꯗꯨ ꯑꯩ ꯀꯣꯂꯤ ꯍꯋꯥꯏ ꯏꯔꯣꯜꯂꯦ ꯑꯗꯨ ꯌꯦꯔꯨꯝꯂ ꯀꯩꯅꯣꯝꯃ ꯇꯥꯎꯁꯦ ꯍꯥꯏꯔꯗꯤ ꯌꯦꯔꯨꯝ ꯂꯩ꯫ ꯆꯠꯄꯁꯨꯨ ꯑꯃꯨꯛ ꯇꯜꯂꯕ ꯑꯗꯒꯤ ꯑꯩꯈꯣꯏ ꯅꯨꯄꯥꯥꯁꯤꯁꯨ ꯈꯨꯝꯗꯕ ꯂꯤꯛꯏꯕ ꯑꯗ ꯑꯩꯖꯦ ꯉꯧꯕꯤꯗꯕ
ꯎꯝ ꯑꯗꯨꯅ ꯐꯩ ꯉꯧꯕꯤꯌꯨꯅꯨ
ꯗꯪ ꯏꯔꯣꯂꯒ ꯑꯗꯒꯤ ꯆꯥꯔꯦ ꯍ ꯉꯁꯥꯏꯒꯤ ꯍꯋꯥꯏ ꯊꯣꯡꯕ ꯈꯔ ꯇꯧꯔꯒ ꯍꯥ ꯑꯗꯣ ꯑꯗꯨꯅ ꯐꯔꯦ ꯍꯛꯆꯥꯡ ꯅꯨꯡꯉꯥꯏꯔꯦ ꯂꯨꯝꯗ꯭ꯔꯦ
ꯎꯝꯍꯨꯝ ꯑꯣꯏꯅꯦ ꯂꯨꯝꯃꯦ
ꯏꯌꯥꯡ ꯌꯥꯡꯉꯦꯗꯅ ꯅꯨꯡꯇꯤꯒꯤ ꯂꯨꯝ ꯂꯨꯝ ꯆꯥꯁꯟ ꯊꯃꯦ ꯂꯨꯝ ꯂꯨꯝ ꯆꯥꯁꯟꯕꯩ ꯑꯩ ꯄꯨꯛꯁꯦ ꯑꯗꯨꯝ ꯄꯦꯊꯣꯔꯛꯇꯅ ꯌꯥꯗ꯭ꯔꯦ ꯍꯥꯏꯕ ꯈꯔ ꯇꯌꯥꯡ ꯇꯌꯥꯡ ꯆꯥꯕꯅ ꯐꯔꯦꯅ ꯑꯩꯁꯨ ꯑꯗꯨꯝ ꯇꯧꯁꯜꯂꯕ
ꯂꯥꯛꯀꯥꯟꯗ ꯇꯧꯔꯛꯑꯒꯦꯅ ꯉꯁꯥꯏꯗꯣ ꯇꯧꯔꯛꯇ꯭ꯔꯕꯅꯦ ꯅꯨꯡꯗꯤꯟꯗꯣ
ꯎꯝ ꯑꯩꯗꯤ ꯑꯗꯨ ꯑꯣꯏꯔꯝꯃꯅꯤꯅ ꯈꯜꯂꯕ
ꯎꯝ ꯎꯝ ꯑꯗꯨꯒ ꯔꯕꯤꯅꯥꯅ ꯍꯥꯏꯔꯛꯄꯒꯅꯦꯕ ꯑꯩꯅ ꯅꯪꯉꯣꯟꯗ ꯐꯣꯟ ꯇꯧꯔꯛꯏꯗꯣ
ꯀꯩ ꯑꯩ ꯇꯧꯒꯦ ꯁꯤ ꯇꯥꯏꯔꯣꯏ ꯍꯦ ꯀꯥꯏ ꯆꯂꯤꯅꯣ ꯅꯪ ꯀ꯭ꯌꯥ ꯆꯥ ꯊꯣꯛꯏꯔꯣ
ꯀ꯭ꯋꯥ ꯆꯥ ꯊꯣꯛꯏꯅꯦ
ꯀꯅꯥ ꯀꯅꯥ
ꯏꯆꯥꯅꯨ
ꯎꯝ ꯎꯝ ꯎꯝ ꯍꯧꯖꯤꯛꯇꯤ ꯈꯔ ꯉꯁꯤꯗꯤ ꯈꯔ ꯏꯪꯕꯗꯧ ꯏꯪ ꯕꯗꯧ ꯇꯧꯋꯦ ꯐꯤ ꯁꯥꯔꯣꯏ ꯅꯨꯡꯉꯥꯏꯗꯧ ꯃꯥꯜꯂꯦ
ꯀꯣꯏꯅ ꯆꯪꯉꯒꯅꯦ ꯐꯤ ꯁꯥꯒꯦꯁ ꯌꯥꯔꯣꯏꯗꯣꯏꯕ
ꯑꯥ ꯇꯨꯝꯁꯦ ꯍꯥꯏꯗꯣꯏꯕ
ꯇꯨꯝꯗꯦ ꯍꯥꯏꯗ꯭ꯔꯒꯁꯨꯅꯦ ꯐꯃꯨꯡꯗ ꯆꯪꯉꯒ ꯑꯗꯨꯝ ꯄꯨꯡ ꯇꯔꯥꯃꯥꯊꯣꯏ ꯃꯈꯥꯏꯐꯥꯎꯕ ꯁꯥꯟꯅ ꯂꯩ ꯍꯥꯏꯕ ꯃꯊꯟꯗ ꯐꯣꯟꯗꯤ ꯉꯥꯏꯍꯥꯛ ꯌꯦꯡꯉꯝꯃꯒ ꯑꯗꯨꯝ ꯐꯠ ꯍꯨꯟꯗꯣꯛꯑꯅꯤ ꯑꯗꯣ ꯃꯕꯨꯛꯀꯥ ꯑꯗꯨꯝ
ꯑꯁ ꯂꯣꯏꯔꯅꯤ ꯑꯗꯨꯗꯤ ꯇꯠꯇꯅ
ꯍꯥꯏꯗꯤ ꯃꯕꯣꯛꯁꯨ ꯇꯨꯝꯈ꯭ꯔꯦꯗꯅ ꯑꯗꯩꯗꯤ ꯑꯩꯁꯨ ꯇꯨꯝꯃꯦꯗꯅ ꯃꯥꯅ ꯃꯊꯟꯗ ꯑꯗꯨꯝ ꯀꯔꯤ ꯀꯔꯤꯅꯣ ꯇꯧ ꯂꯩꯗꯣꯏ
ꯋꯥꯔꯤ ꯁꯥꯔꯤꯔꯕ
ꯃꯊꯟ ꯑꯗꯨꯅꯦ ꯑꯩ ꯁꯝꯃ ꯑꯃꯨꯛ ꯄꯥꯏꯔ ꯁꯥꯟꯅꯅꯤ ꯀꯥꯡ ꯃꯈꯜ ꯑꯃꯨꯛ ꯂꯥꯛꯑꯥꯅꯦꯗꯣ ꯏꯊꯟꯗ ꯑꯗꯨꯝ ꯇꯨꯝꯈꯤꯗꯣꯏꯕ
ꯑꯗꯨꯗꯤ ꯅꯪꯉꯣꯟꯗ ꯍꯧꯒꯠꯂꯨ ꯀꯗꯤ ꯍꯥꯏꯗ꯭ꯔꯣ
ꯍꯥꯏꯗꯦ
ꯐꯣꯟ ꯌꯦꯡꯒꯦꯁꯨ ꯍꯥꯏꯗꯕ
ꯕꯔ꯭ꯥꯁ ꯈꯔ ꯃꯊꯟꯇꯥ
ꯀꯗ꯭ꯔꯣ ꯑꯩꯔꯣ ꯌꯨꯝꯗꯥ
ꯎꯝ
ꯇꯨꯝꯅꯤꯡꯉꯦꯅ ꯇꯣꯝꯃꯨꯔꯣꯅ ꯍꯨꯃꯥꯡ ꯁꯧꯏꯅꯥ ꯃꯥꯡꯉꯣꯜ ꯐꯝꯃꯤꯕꯥ
ꯎꯝ
ꯆꯥꯛ ꯇꯣꯛꯇ ꯉꯥꯏꯔꯤꯌꯦ ꯑꯗꯨꯅ
ꯉꯁꯤ ꯕꯦꯝ ꯑꯃ ꯇꯨꯏꯁꯟ ꯂꯧꯔꯔꯒ ꯎꯝ ꯍꯜꯂꯛꯄꯗ ꯑꯩꯈꯣꯏ ꯃꯆꯥꯛ ꯂꯣꯏ ꯂꯩꯔꯝꯃꯦ ꯑꯗꯨꯒ
ꯅꯣꯏ ꯃꯅꯥ ꯊꯣꯛꯉꯦꯕꯥ
ꯎꯝ ꯑꯈꯣꯏ ꯃꯥ ꯊꯣꯛꯉꯦ
ꯋꯥꯅ ꯍꯜꯂꯛꯑꯒꯥ
ꯋꯥꯅ ꯍꯜꯂꯛꯑꯒ ꯍꯌꯦꯡꯗꯒꯤꯕꯨꯗꯤ ꯑꯩ ꯆꯪꯉꯅꯤꯗ
ꯆꯥꯛꯇꯤ ꯁꯤꯁꯤꯡꯗꯥ ꯊꯣꯡꯕꯔꯣ ꯒꯥꯁ ꯇꯥ ꯊꯣꯡꯕꯔꯣ
ꯒꯥꯁꯇꯥ
ꯑꯩꯁꯨ ꯁꯤꯡꯗꯥ ꯊꯣꯡꯉꯤꯅꯦ
ꯎꯝ
ꯍꯨꯡꯁꯥ ꯁꯥꯥꯕꯁꯤꯗꯥ ꯃꯩ ꯌꯥꯏꯒꯦꯅꯥ
ꯀꯝꯄ꯭ꯂꯦꯛꯁꯟ ꯂꯣꯛ
ꯑꯝ ꯄ ꯈꯩꯅꯣ ꯀꯩꯅꯣ
ꯑꯝꯅ ꯑꯣꯟꯂ
ꯀꯝꯄ꯭ꯂꯦꯁꯟꯒꯤꯗꯤ ꯈꯪꯗꯦ ꯈꯨꯅꯤꯡ ꯀꯥꯏꯕ ꯐꯗꯦ ꯈꯨꯅꯨꯡꯉꯥꯏ ꯆꯥꯗꯦ
ꯑꯝꯝ ꯁꯤꯡ ꯊꯣꯡꯕꯩꯅꯤꯅꯦ ꯑꯗꯨꯗꯤ
ꯅꯠꯇꯦ ꯈꯨꯅꯤꯡ ꯀꯥꯏꯕ ꯌꯥꯝ ꯐꯕ ꯈꯨꯅꯤꯡ ꯀꯥꯏꯕ ꯐꯕꯒꯤ ꯄꯣꯠ ꯑꯃ ꯂꯩꯔꯝꯃꯦꯕꯣ ꯑꯩꯈꯣꯏ ꯅꯍꯥꯟꯒꯩ ꯈꯪꯗꯕ ꯑꯩ ꯅꯍꯥꯟꯒꯩꯕꯨꯗꯤ ꯀꯩꯅꯣ ꯅ ꯇꯥꯛꯂꯛꯄꯅꯦꯕ ꯑꯉꯧ ꯅꯨꯄꯤꯅ ꯑꯩꯅ ꯏꯟꯕꯤꯗꯣ ꯅꯔ ꯀꯩꯅꯩꯅꯣ ꯑꯦꯅꯝꯃ ꯅꯪꯒꯤ ꯈꯨꯅꯤꯡ ꯀꯨꯅꯤꯡ ꯀꯥꯔꯤꯗꯣ ꯌꯥꯝ ꯐꯕ ꯑꯃ ꯂꯩꯌꯦ ꯍꯥꯏꯕꯤꯒꯦ ꯍꯥꯏꯎꯀꯣ ꯌꯥꯗꯦ ꯑꯗꯨꯒ ꯍꯥꯏ ꯍꯨꯏ ꯌꯦ ꯍꯥꯏꯕꯗꯣ ꯀꯔꯤꯅꯣꯅ ꯈꯪꯗꯕ ꯍꯣꯏ ꯍꯣꯏꯅ ꯍꯥꯏꯔꯒ ꯇꯥꯁꯜꯂꯒ ꯃꯥꯖ ꯑꯈꯣꯒ ꯎ ꯁꯦꯃꯨꯛ ꯁꯦꯃꯨꯛꯈꯤꯗꯕꯅꯦ ꯍꯅꯦ ꯑ ꯎꯒꯤ ꯇꯥꯛꯅꯕ ꯁꯤꯁ ꯄꯦꯄ ꯑꯃ ꯌꯥꯝ ꯀꯟꯕꯗꯣ ꯌꯥꯝ ꯊꯥꯕꯗꯣ ꯎ ꯎ ꯀꯩ ꯀꯩ ꯊꯣꯡ ꯀꯩꯀꯩ ꯇꯛꯅꯅꯕ ꯁꯤꯁ ꯄꯦꯄ ꯑꯊꯥꯕꯗꯣ ꯌꯥꯝ ꯒꯦꯡꯒꯦꯡ ꯂꯥꯎꯕ ꯈꯔ ꯄꯥꯕꯗꯣ ꯅꯠꯇꯕꯗꯣ ꯑꯊꯕꯥꯗꯣ ꯑꯗꯨꯗꯨꯅ ꯇ ꯈꯥꯏꯕ ꯑꯟꯖꯥꯠꯔ ꯀꯣꯏꯕꯣ ꯃꯇꯨ ꯊꯤꯖꯟ ꯀꯣꯏꯕ
ꯅꯪꯒꯤ ꯂꯩꯕ꯭ꯔꯣ ꯑꯩꯌꯦ
ꯑꯝ ꯁꯝꯗꯒꯤ ꯂꯨꯄꯥ ꯀꯨꯟꯒ ꯂꯩꯌꯦꯕ
ꯑꯝ ꯑꯩꯗꯤ ꯀꯥꯏꯗꯦꯗ ꯀꯥꯏꯕꯗꯤ ꯍꯣꯏ ꯃꯥ ꯀꯥꯏꯕꯒꯤ ꯋꯥꯅꯤ
ꯊꯣꯡ ꯇꯛꯄꯒꯤꯅꯦ ꯂꯄꯥ ꯀꯨꯟꯒꯤ ꯇꯝꯃꯦ ꯋꯥ ꯈꯨꯕꯥꯛ ꯃꯨꯛ ꯄꯛꯄ ꯇꯝꯃꯦ ꯅꯣꯏ ꯑꯅꯤ ꯊꯣꯛꯑꯒ ꯀꯛꯊꯠꯂꯒ ꯑꯩꯈꯣꯏ ꯅꯨꯄꯥꯥꯟꯗ ꯊꯣꯡ ꯆꯥꯛꯑꯝꯕ ꯌꯥꯝꯗꯦ ꯆꯪꯛꯇꯦ ꯈꯤꯇꯪ ꯆꯛꯄ ꯍꯧꯈ꯭ꯔꯦ ꯑꯗꯨꯒ ꯑꯩꯅ ꯎ ꯊꯝꯖꯤꯜꯂꯦ ꯁꯤꯗꯤ ꯌꯥꯝ ꯀꯥꯟꯅꯕꯅꯦꯅ ꯑꯃꯨꯀ ꯇꯧꯒꯦ ꯈꯜꯂ ꯂꯩꯔꯤ ꯅꯦꯅ ꯑꯗꯨꯒꯅꯦ ꯍꯦꯛꯇꯅꯦ ꯖꯣꯔ ꯀꯣꯛꯀ ꯍꯦꯛꯇ ꯈꯨꯒꯥꯏ ꯊꯦꯝꯔꯝꯅꯀ ꯍꯋꯥꯏꯗ꯭ꯔꯥꯛ ꯍꯨꯜ ꯌꯥꯗꯣꯔꯝꯅꯤ ꯀꯩꯅꯣ
ꯗꯣ ꯂꯣꯏ ꯐꯒ꯭ꯔꯦ ꯀꯌꯥꯔꯛ ꯇꯛ ꯄꯗ ꯐꯒ꯭ꯔꯒꯦ
ꯃꯉꯥ ꯇꯔꯨꯛꯔꯛ ꯇꯛ ꯃ ꯑꯍꯨꯝ ꯃꯔꯤꯔꯛ ꯇꯛꯑꯦ ꯑꯗꯣ ꯃꯄꯨꯡ ꯐꯥꯗ꯭ꯔꯤ
ꯎꯝ ꯃꯄꯨꯡ ꯐꯥꯔꯀꯥꯟꯗ ꯐꯈꯒ꯭ꯔꯅꯤ ꯑꯗꯨꯗꯤ
ꯉꯁꯤ ꯇꯛꯇ꯭ꯔꯦ ꯑꯍꯨꯝꯂꯛꯇꯤ ꯇꯛꯈꯔꯦ ꯑꯩ ꯉꯁꯤꯒꯤ ꯃꯔꯤꯅꯤ ꯁꯨ ꯁꯨꯕ ꯅꯨꯃꯤꯠꯅꯦꯕꯀꯣ
ꯎꯝ
ꯎꯝ ꯑꯗꯨꯒ ꯑꯩꯅ ꯉꯁꯤꯗ ꯏꯔꯨꯖꯕꯗꯣ ꯖ꯭ꯋꯥꯏ ꯆꯥꯏꯊꯔ ꯇꯣꯛꯑꯕ ꯈꯣꯡꯈꯨ ꯍꯥꯝꯗꯕ ꯑꯗꯨꯗ ꯇꯛꯇ꯭ꯔꯕ
ꯊꯣꯛꯎ ꯌꯥꯗ꯭ꯔꯥ ꯑꯗꯣ
ꯏꯁꯤꯡ ꯀꯥꯕꯨꯛ ꯀꯥꯕꯨꯛ ꯁꯥꯍꯟꯅꯒ ꯇꯧꯔꯗꯤ ꯑꯃꯨꯛ ꯍꯦꯟꯅ ꯀꯣꯛꯅꯤ
ꯇꯛꯑ ꯗꯤꯀꯣ
ꯎꯝ
ꯀ ꯈꯨꯀꯣꯛ ꯑꯝ ꯇꯧꯅꯤ
ꯂꯩꯔꯒ ꯊꯝꯕ ꯌꯥꯏꯅꯦ ꯑꯗꯨꯗꯤ
ꯎꯝ
ꯊꯝꯕ ꯌꯥꯕ
ꯂ ꯊꯥꯕꯤ
ꯅꯣꯏ ꯌꯨꯝꯗꯨꯅ ꯀꯝꯀꯥꯟ ꯁꯪꯒꯥꯗꯣꯏꯅꯣ
ꯍꯥꯥ
ꯅꯣꯏ ꯌꯨꯝꯗꯨꯅ ꯀꯝ ꯀꯥꯟ ꯁꯪꯒꯥꯗꯣꯏꯅꯣꯕ
ꯏꯉꯥꯒꯤ ꯇꯔꯥꯅꯤꯊꯣꯏꯅꯤ ꯄꯥꯟꯕꯝꯕꯗ
ꯎꯝ
ꯇꯥꯡ ꯀꯨꯟꯇꯔꯨꯛ ꯖꯨꯟꯒꯤ ꯇꯥꯡ ꯀꯨꯟꯇꯔꯨꯛ
ꯀꯨꯏꯗꯇ꯭ꯔꯦꯅ
ꯎꯝ ꯅꯍꯥ ꯑꯣꯅ ꯖꯨꯟꯒꯤ ꯅꯥꯏꯟꯇꯤꯟꯅꯦꯕ
ꯎꯝ
ꯂꯥꯏ ꯍꯔꯥꯎꯔꯣꯏ ꯍꯥꯏꯗꯥꯏꯅꯦ
ꯍꯔꯥꯎꯅꯤ ꯃꯨꯜꯍꯟꯕ ꯍꯥꯏ ꯍꯔꯥꯎꯔꯣꯏ ꯃꯨꯛ ꯍꯥꯏ ꯈꯪꯗꯦꯗ ꯒ꯭ꯌꯥꯟ ꯇꯗꯦꯗꯣ ꯇꯥꯏ
ꯋꯥ
ꯈꯪꯗꯦ ꯍꯔꯥꯎꯔꯔꯣꯏꯅ ꯑꯃꯨꯛ ꯇꯥꯏꯅꯦ ꯃꯔꯛ ꯑꯝꯗꯤ ꯅꯨꯃꯤꯠ ꯃꯥꯄꯟꯅꯤ ꯍꯔꯥꯎꯅꯤ ꯀꯥꯏꯅ ꯍꯥꯏꯗꯤ ꯑꯗꯒꯤ ꯇꯔꯦꯠꯏꯢꯌꯨꯡ ꯇꯥꯔ ꯇꯔꯦꯠꯅꯤꯗꯒꯤ ꯅꯣꯡꯃꯇꯪꯗ ꯂꯣꯏꯁꯤꯜꯂꯅꯤ ꯅꯃꯨꯛ ꯍꯥꯏ ꯈꯪꯒꯦꯗ꯫ ꯂꯥꯏ ꯍꯔꯥꯎꯔꯗꯤ ꯇꯔꯦꯠꯅꯤ ꯍꯔꯥꯎꯗꯤ ꯂ ꯍꯔꯥꯎ ꯅꯨꯡꯉꯥꯝꯕꯗ ꯇꯥꯗꯣꯏꯅꯦꯕ ꯁꯪꯒꯥꯕꯗꯣ
ꯎꯝ
ꯎꯝ ꯍꯔꯥꯎꯗ꯭ꯔꯕꯨꯗꯤ ꯐꯔꯦ ꯑꯩ ꯂꯥꯏ ꯍꯔꯥꯎꯕꯗꯤ ꯃꯊꯥ ꯌꯥꯝ ꯁꯥꯏ ꯌꯥꯝ ꯋꯥꯏꯕ
ꯎꯝ ꯍꯨꯝ ꯝ ꯝ
ꯂꯥꯏ ꯍꯥꯔꯥꯎ ꯌꯦꯡꯅꯕꯕꯨ ꯊꯣꯛꯀꯗ꯭ꯔꯥ ꯖꯒꯣꯏꯕꯨ ꯁꯦꯟꯅꯒꯗ꯭ꯔꯥ ꯑ ꯉꯥ ꯄꯨꯕꯩꯁꯨꯨ ꯄꯨꯛ ꯀꯦꯒꯦ ꯍꯥꯢꯔꯛꯀꯅꯤ ꯂꯨꯄꯥ ꯆꯧꯉꯥ ꯃꯨꯛ ꯍꯥꯏꯔꯛꯀꯅꯤ ꯖꯒꯣꯏ ꯁꯥꯕꯩ ꯃꯨꯛ ꯀꯦꯒꯦ ꯍꯥꯏꯔꯛꯀꯅꯤ꯫ ꯆꯧꯉꯥ ꯃꯍꯥꯅꯤ ꯖꯒꯣꯏ ꯇꯝꯕꯤꯕꯒꯤ ꯑꯃꯨꯛ ꯖꯒꯣꯏ ꯇꯝꯕꯒꯤ ꯆꯥ ꯄꯤꯊꯛꯇꯣꯏꯅꯦ ꯂꯨꯄꯥ ꯌꯥꯡꯈꯩ ꯈꯥꯏꯅꯒꯤ ꯑꯃꯨꯛ ꯍꯥꯏꯅꯤ ꯆꯥꯝꯃ ꯈꯥꯏꯅꯒꯦ ꯑꯃꯨꯛ ꯍꯥꯏꯅꯤ ꯑꯗꯒꯤ
ꯌꯥꯔꯦ ꯌꯥꯔꯦ ꯅꯪꯒꯤꯗꯣ ꯊꯝꯃꯣ꯫
ꯊꯃꯟ ꯍꯣ ꯍꯣ
ꯎꯝ ꯎꯝ ꯎꯝ ꯀꯩꯅꯣ ꯇꯧꯗꯕꯤꯗ ꯀꯛꯊꯠ ꯏꯅꯤ ꯀꯣ
ꯍꯨꯝ ꯍꯝ